ꯍꯂꯣ
ꯍꯜꯂꯣ
ꯇꯥꯏꯌꯦ
ꯍꯂꯣ
ꯇꯏꯌꯦ
ꯑꯣ ꯀꯩꯗꯧꯔꯝꯃꯤꯅꯣ ꯚꯥꯏ
ꯁꯨꯝ ꯂꯩꯔꯝꯕꯅꯦ
ꯑꯗꯣ ꯂꯥꯛꯏꯕ ꯁꯟꯗꯦꯁꯦ ꯀꯣꯏꯕ ꯑꯝꯇ ꯆꯠꯇꯣꯔꯤꯁꯤꯗꯅ
ꯖꯏ ꯎꯝ ꯀꯗꯥꯥꯏꯏꯗꯁꯤꯔꯥ
ꯍꯣꯏ ꯑꯟꯁꯔ ꯌꯦꯌꯦ ꯌꯥꯕꯣ
ꯊꯤꯦꯝꯗ ꯆꯠꯁꯅꯨ
ꯐꯖꯔꯕ ꯁꯤꯡꯒ ꯂꯩꯕ ꯃꯐꯝ ꯂꯣꯛꯇꯥꯛ ꯄꯥꯔꯠ ꯆꯠꯄ ꯌꯥꯏꯅꯤ
ꯂꯣꯛꯇꯥꯛ ꯄꯥꯠꯇ ꯆꯠꯄ ꯌꯥꯏ ꯂꯣꯛꯇꯥꯛ ꯄꯥꯠꯁꯦ ꯀꯤꯂꯣꯃꯤꯇꯔ ꯑꯩꯈꯣꯏꯅ ꯂꯩꯔꯤꯕ ꯃꯐꯝꯁꯤꯗꯒꯤ ꯀꯤꯂꯣꯃꯤꯇꯔ ꯀꯨꯟꯊ꯭ꯔꯥ ꯅꯤꯐꯨ ꯀꯨꯟꯊ꯭ꯔꯥ ꯃꯉꯥꯃꯨꯛ ꯆꯠꯂꯒ ꯂꯩꯔꯝꯀꯅꯤ
ꯌꯥꯏ ꯑꯗꯨꯁꯨ ꯑꯗꯨꯃꯥꯏꯅ ꯂꯥꯛꯞꯄꯁꯨ ꯂꯣꯡ ꯖꯔꯅꯤ ꯑꯣꯏꯅ ꯆꯠꯂꯒ ꯌꯦꯡꯊꯣꯛꯄ ꯌꯥꯏ ꯐꯖꯕꯗꯣ
ꯍꯥꯏꯥꯏ ꯂꯣꯛꯇꯥꯛ ꯄꯥꯠꯁꯤ ꯍꯤ ꯍꯣꯟꯕꯀꯣ ꯑꯗꯨꯗꯤ ꯃꯣꯏꯒꯤ ꯂꯩꯔꯤꯕ ꯃꯍꯧꯁꯥꯒꯤ ꯐꯖꯕ ꯌꯨꯝꯂꯩ ꯀꯩꯔꯩ ꯑꯗꯨꯃꯥꯏ ꯃꯔꯝꯗꯁꯨ ꯃꯌꯥꯝ ꯈꯪꯒꯅꯤ ꯆꯠꯂꯗꯤ
ꯑꯗꯨꯣ ꯂꯣꯛꯇꯥꯛ ꯄꯔꯥꯏꯁꯦ ꯀꯩꯅꯣ ꯇꯧꯕ꯭ꯔꯥ ꯂꯣꯛꯇꯥꯛꯇ ꯃꯌꯥꯏꯗ ꯌꯨꯝ ꯑꯃ ꯆꯤꯡ ꯑꯣꯏꯅ ꯂꯩ ꯀꯥꯏꯅꯁꯨ ꯍꯥꯏꯒꯨꯝ ꯇꯧꯋꯦ ꯆꯨꯝꯕ꯭ꯔꯥ ꯑꯗꯨꯕꯣ
ꯑꯗꯨꯃꯥꯏꯅ ꯍꯥꯏꯕꯅꯦ ꯂꯣꯛꯇꯥꯛ ꯄꯥꯠ ꯃꯌꯥꯏꯗ ꯆꯤꯡ ꯨ ꯂꯩ ꯍꯥꯏ ꯑꯒꯤꯗꯤ ꯀꯩꯅꯣꯁꯨ ꯇꯧꯋꯤ ꯍꯥꯏ ꯃꯣꯏꯒꯤ ꯐꯖꯕꯗꯤ ꯂꯣꯛꯇꯥꯛꯀꯤ ꯂꯩꯔꯤꯕ ꯄ꯭ꯔꯖꯥ ꯃꯌꯥꯝꯅ ꯂꯣꯛꯇꯥꯛ ꯄꯥꯠꯇꯒꯤ ꯉꯥ ꯐꯥꯔꯒ ꯑꯗꯨꯅ ꯅꯣꯡꯃꯒꯤ ꯆꯔꯥ ꯂꯦꯜꯂꯒ ꯂꯩꯕꯒꯤ ꯄꯨꯟꯁꯤ ꯃꯍꯤꯡꯗꯣ ꯌꯥꯝ ꯆꯝꯅ ꯐꯖꯅ ꯍꯤꯡꯃꯤꯟꯅꯩ ꯍꯥꯏꯕꯒꯤ ꯑꯃ ꯑꯗꯨꯃꯥꯏꯅ ꯍꯥꯏꯅꯕꯁꯨ ꯇꯥꯏ
ꯑꯗꯨꯗꯤ ꯅꯣꯡꯃ ꯆꯠꯂꯒ ꯀꯃꯥꯏꯅ ꯇꯧꯤꯅꯣ ꯈꯣꯠꯂꯤꯅꯣꯔꯦ ꯑꯗꯨꯒ ꯂꯣꯛꯇꯥꯛ ꯂꯩꯔꯤꯕ ꯁꯪ ꯃꯆꯥ ꯃꯆꯥ ꯃꯌꯥꯝ ꯂꯩꯕ ꯑꯗꯨꯗꯁꯨ ꯂꯞꯄ ꯌꯥꯏ ꯍꯥꯏ ꯇꯧꯋꯤ
ꯍꯣꯏ ꯑꯗꯨꯃꯥꯏꯅ ꯍꯥꯏꯅꯩ ꯂꯣꯛꯇꯥꯛ ꯄꯥꯠꯇ ꯁꯪ ꯃꯆꯥ ꯃꯆꯥ ꯂꯩꯔꯒ ꯑꯗꯨꯝꯕ ꯂꯩꯕꯗꯨ ꯍꯥꯏꯗꯤ ꯂꯝ ꯀꯣꯏꯕ ꯂꯥꯛꯄ ꯃꯤ ꯃꯌꯥꯝꯅꯀꯣ ꯄꯣꯊꯥꯐꯝ ꯑꯣꯏꯅ ꯅꯠꯇ꯭ꯔꯒ ꯀꯩ ꯍꯥꯏꯅꯤ ꯁꯨꯝ
ꯎꯝ
ꯂꯣꯛꯇꯥꯛ ꯄꯥꯠꯀꯤ ꯐꯖꯕꯗ ꯃꯗꯨꯅ ꯑꯃꯨꯛ ꯍꯦꯟꯅ ꯐꯖꯍꯜꯂꯦ ꯑꯗꯨꯒꯤ ꯀꯩꯗꯨꯅ ꯑꯃꯨꯛ ꯍꯦꯟꯅ ꯐꯖꯜꯂꯦꯅ ꯍꯥꯏ ꯃꯌꯥꯝꯅ
ꯑꯗꯨꯗꯣ ꯑꯗꯨ ꯄꯩꯁꯥ ꯅꯨꯡꯁꯥ ꯂꯧꯔꯒ ꯂꯩꯕꯒꯤ ꯈꯣꯠꯄꯒꯤꯒ ꯀꯃꯥꯏꯅ ꯍꯥꯏꯒꯦ ꯑꯗꯨ
ꯎꯝ ꯄꯩꯁꯥꯗꯤ ꯂꯧ ꯑ ꯄꯩꯁꯥꯗꯤ ꯈꯤꯇꯪ ꯂꯧꯋꯦ ꯍꯥꯏ ꯌꯥꯝ ꯌꯥꯝꯕ ꯄꯩꯁꯥꯗꯤ ꯅꯠꯇꯦ ꯍꯥꯏꯀꯣ ꯀꯩꯅꯣ ꯇꯧꯕ ꯑꯩꯈꯣꯏꯅ ꯑꯌꯨꯛ ꯅꯨꯡꯊꯤꯟꯗ ꯑꯗꯨꯗ ꯂꯩꯒꯦ ꯍꯥꯏꯔꯁꯨ ꯌꯥꯔꯦ ꯑꯗꯒꯤꯗꯤ ꯆꯥꯛ ꯏꯁꯤꯡ ꯊꯣꯡꯉ ꯆꯥꯒꯦ ꯍꯥꯏꯁꯨ ꯌꯥꯔꯦ ꯍꯥꯏꯗꯤ ꯑꯍꯤꯡ ꯂꯩꯀꯦ ꯍꯥꯏꯁꯨ ꯌꯥꯔꯦ ꯑꯗꯨꯒꯤ ꯂꯩꯕꯒꯤꯗꯣ ꯄꯩꯁꯥꯗꯤ ꯌꯥꯝꯅ ꯃꯌꯥꯝꯒꯤ ꯆꯥꯅꯕ ꯍꯥꯏꯇꯥꯥꯔꯦ ꯌꯥꯝꯅ ꯆꯥꯎꯗꯕꯤꯗ ꯉꯁꯤ ꯅꯣꯡꯃꯒꯤ ꯂꯩꯒꯦ ꯍꯥꯏꯔꯒꯅ ꯈꯤꯇꯪ ꯄꯩꯁꯥ ꯌꯥꯝ ꯄꯤꯛꯈ꯭ꯔꯦ ꯑꯗꯨ ꯅꯣꯡꯃ ꯂꯩꯔꯨꯁꯤꯔꯣ
ꯌꯥꯏ ꯅꯣꯡꯃ ꯂꯩꯔꯤꯁꯤꯅꯦ ꯑꯗꯣ ꯆꯥꯕ ꯆꯥꯕ ꯊꯛꯄꯗꯣ
ꯑ
ꯃꯣꯏ ꯃꯣꯏ ꯑꯗꯨꯗ ꯄꯤꯕ꯭ꯔꯥ ꯅꯠꯇ꯭ꯔꯒꯅ ꯑꯩꯈꯣꯏꯅ ꯄꯨꯔ ꯆꯠꯆꯒꯗ꯭ꯔꯥ ꯀꯃꯥꯏꯅ ꯇꯧꯋꯤ ꯑꯗꯨꯗꯤ
ꯎꯝ ꯑꯩꯈꯣꯏꯅ ꯆꯥꯅꯤꯡꯕꯗꯨ ꯄꯨꯑꯥ ꯑꯌꯥꯝꯕꯅꯗꯤ ꯄꯨꯔꯁꯨ ꯌꯥꯔꯦ ꯃꯦꯝ ꯑꯣꯏꯗ ꯍꯥꯏꯔꯒ ꯃꯣꯏꯗ ꯇꯧꯍꯟꯕꯁꯨ ꯌꯥꯔꯦ ꯍꯥꯏꯗꯤ ꯑꯩꯈꯣꯏꯅꯕꯨ ꯐꯅꯤ ꯂꯩꯔꯗꯤ ꯑꯗꯨꯝ ꯃꯣꯏꯗ ꯍꯥꯏꯕꯗꯨ ꯌꯥꯏ ꯑꯩꯈꯣꯏꯅ ꯑꯋꯥꯠ ꯑꯄꯥ ꯑꯃ ꯂꯩꯔꯁꯨ ꯃꯣꯏꯗ ꯑꯗꯨꯝ ꯍꯥꯏꯕꯗ ꯃꯣꯏꯅ ꯃꯇꯦꯡ ꯇꯧꯕꯤꯒꯅꯦꯕ ꯑꯗꯨꯃꯥꯏꯅ ꯇꯧꯋꯦ ꯍꯥꯏꯕꯅꯤ
ꯑꯗꯨꯗꯤ
ꯎꯝ ꯑꯗꯣ ꯑꯥꯗ ꯆꯠꯄꯗꯨ ꯀꯔꯤ ꯀꯔꯤ ꯏꯟꯖꯥꯡ ꯆꯥꯁꯦ ꯍꯥꯏꯅꯣ ꯍꯝ
ꯑꯣ ꯑꯩꯈꯣꯏꯒꯤ ꯈꯪꯅꯕ ꯀꯩ ꯀꯩ ꯂꯩ
ꯎꯝ ꯑꯩꯒꯤꯁꯨ ꯏꯃꯥꯟꯅꯕ ꯑꯃ ꯑꯅꯤꯗꯤ ꯂꯩꯕꯅꯦ ꯃꯣꯏꯗ ꯍꯥꯏꯔꯒꯗꯤ ꯑꯗꯨꯝ ꯍꯥꯏꯗꯤ ꯂꯣꯛꯇꯥꯛ ꯂꯣꯛꯇꯥꯛ ꯄꯥꯠ ꯃꯌꯥꯗ ꯂꯩꯕꯅꯤꯅ ꯑꯗꯨꯝ ꯃꯣꯏꯅ ꯃꯣꯏꯅꯁꯨ ꯃꯇꯦꯡ ꯇꯧꯔꯛꯀꯅꯤ
ꯂꯩꯔꯗꯤ ꯑꯩꯈꯣꯏꯅ ꯂꯥꯛꯀꯗꯝꯅꯤꯅ ꯆꯠꯄ ꯌꯥꯏ ꯇꯕꯔꯣ ꯕꯥꯏ